ꯍꯥꯎ
ꯀꯗꯩꯅꯣ
ꯏꯔꯨꯖꯔ ꯃ ꯏꯔ ꯐꯖꯟ ꯂꯣꯏꯔꯒ ꯐꯤꯔꯣꯟ ꯍꯣꯡꯗꯣꯛꯑꯒ ꯐꯦꯟ ꯃꯊꯛꯇ ꯐꯦꯟꯗ ꯌꯥꯏꯔꯤ
ꯅꯪꯗꯤ
ꯎꯝ ꯐꯦ ꯃꯊꯛꯇ ꯀꯃꯥꯏꯅ ꯌꯥꯔꯤ ꯃꯣꯏꯁꯦ
ꯐꯦ ꯃꯄꯥꯗ ꯌꯥꯏꯅꯤꯉꯩꯅ ꯏꯔꯨꯖ ꯂꯣꯏꯔꯒ
ꯑꯣ ꯑꯩ ꯏꯟꯖꯥꯡ ꯊꯣꯡꯉꯝꯃꯤ ꯏꯟꯖꯥꯡ ꯊꯣꯡꯉꯦ
ꯀꯩ ꯍꯦꯟꯖꯥꯡ ꯊꯣꯡꯉꯦꯕ
ꯌꯦꯟ ꯊꯣꯡꯉꯤ
ꯎꯝ ꯃꯤ ꯑꯗꯨꯝ ꯆꯥ ꯂꯩꯕ ꯏꯕꯨꯡꯉ ꯅꯪꯕꯣ ꯁꯥꯥꯛꯁꯗ꯭ꯔꯤ ꯑꯩ ꯈꯨꯣꯏ ꯌꯦꯡꯟ ꯊꯣꯡꯉꯅꯤ
ꯅ ꯌꯦꯟ ꯇ ꯌꯦ ꯑꯍꯥꯎꯕꯗꯝ ꯆꯥꯕ ꯂꯩꯕ ꯅꯠꯇꯦꯗ ꯀꯩꯅꯣ ꯇꯧꯕꯅ ꯁꯤꯗꯣ ꯋꯥꯔꯨꯕꯩ ꯈꯔ ꯆꯥꯥꯁꯦꯅ ꯏꯃꯥꯟꯅꯕ ꯈꯔ ꯇꯧꯔꯒ ꯁꯞꯄꯣꯔꯠ ꯇꯧ ꯁꯞꯄꯣꯔꯠ ꯇꯧꯔ ꯆꯥꯁꯦꯅ ꯇꯧꯅꯔꯤ
ꯅꯪ ꯀꯔꯤ ꯋꯥꯔꯨꯒꯦ ꯑꯩ ꯀꯔꯤ ꯊꯕꯛ ꯁꯨꯗꯅ
ꯑꯁ ꯀꯩꯅꯣ ꯇꯧꯔꯨꯕ ꯏꯃꯥꯟꯅꯕ ꯀꯩꯅꯣ ꯑꯥꯗ ꯆꯠꯈ꯭ꯔꯒ ꯃꯣꯏ ꯄ꯭ꯔꯣꯕ꯭ꯂꯦꯝ ꯀꯔ ꯊꯣꯛꯑꯦ ꯈꯣꯠꯂꯦꯅ ꯑꯗꯨꯒꯤ ꯀꯩꯅꯣ ꯇꯧ ꯂꯩꯕ ꯍꯥꯏꯇꯥꯔꯦ ꯃꯥꯗꯣ ꯂꯧ ꯆꯩ ꯈꯣꯠꯄꯩ ꯇꯧꯔꯒ ꯉꯥꯡꯅ ꯁꯥꯟꯅ ꯇꯧꯕꯗ ꯋꯥꯔꯕ ꯑꯗꯨꯒꯤ ꯃꯥ ꯁꯦꯟꯅꯕꯗ ꯋꯥꯕ ꯍꯦꯅꯔꯛꯇ꯭ꯉꯩꯗꯣ ꯄꯨꯔꯥ ꯏꯁꯥꯗ ꯗꯥꯎꯟ ꯆꯠꯈ꯭ꯔꯦꯕ ꯑꯗ ꯁꯥꯄꯗꯝ ꯆꯥꯖꯦ ꯄꯁꯤ ꯃꯥꯅ ꯇꯧ ꯐ ꯅ ꯀꯩ ꯃꯊꯦꯜꯅꯦꯕꯥ ꯅꯣꯏꯗꯣ
ꯑꯩꯈꯣꯏꯁꯨ ꯌꯦꯟꯅꯦ ꯅꯣꯏ ꯁꯥꯐꯨꯠꯅꯦ ꯑꯩꯈꯣꯏꯅ ꯌꯦꯟ ꯊꯥꯎ ꯉꯧꯔ ꯊꯣꯡꯕꯅꯦ ꯀꯩꯅꯣꯅ ꯊꯣꯡꯉꯦ ꯑꯃ ꯇꯣ ꯈꯪꯕ꯭ꯔꯣ
ꯎꯝ ꯁꯥꯡꯈꯩꯔꯣꯏ ꯍꯥꯏꯗꯤ ꯁ ꯏꯁꯣꯔ ꯌꯥꯝ ꯂꯥꯡꯕ ꯉꯥꯡꯗꯨꯔꯣ
ꯑꯥ ꯏꯁꯧ ꯈꯔ ꯂꯥꯛꯑꯝꯒꯦ ꯇꯧꯕꯗꯣ ꯑꯗꯨ ꯃꯥꯅ ꯊꯣꯡꯉꯦ ꯑꯥ ꯂꯩꯥꯏꯁ꯭ꯔꯝ ꯃꯆꯥꯗꯣ ꯊꯣꯡꯉꯦ ꯃꯥꯅ ꯎ ꯀꯩꯗꯧꯔꯒꯦ ꯍꯥꯏꯁꯦ ꯅꯪ ꯅꯪꯉꯣꯟꯗ ꯀꯩꯗꯧꯔꯝꯃꯒꯦ ꯑꯃꯛ
ꯑꯩꯁ ꯄꯨꯔꯥ ꯂꯥꯏꯁꯔꯝꯗ ꯂꯥꯏꯁꯔꯝꯅꯤꯀꯣ ꯑꯗꯣ ꯏꯁꯧ ꯑꯩ ꯂꯥꯡꯕꯅꯤ ꯑꯃꯨꯛ ꯌꯦꯠꯄ ꯍꯧ ꯌꯥꯗꯕꯅꯦ ꯃꯥꯅ ꯂꯥꯜꯂꯁꯨ ꯑꯩꯅ ꯍꯥꯏꯐꯦꯠ ꯌꯦꯠꯂꯨꯁꯤ ꯃꯥꯅ ꯑꯣꯟꯡꯈꯠꯂ ꯌꯦꯜꯂ ꯑꯩꯗꯣ ꯃ ꯈꯪꯗ ꯐꯥꯏ ꯇꯥꯏꯔꯦ
ꯎꯝ
ꯀꯌꯥꯝ ꯀꯥꯕ ꯑꯉꯥꯡꯅꯦ ꯑꯗꯨꯗꯤ ꯂꯤꯟꯅꯕꯨ ꯀꯤꯕꯅꯦ ꯃꯥꯗꯤ
ꯎꯝ
ꯑꯗꯨ ꯑꯣꯏ ꯇꯥꯗ꯭ꯔꯤꯕꯣ ꯅꯃꯨ ꯀꯩꯅꯣ ꯂꯤꯟ ꯑꯩꯈꯣꯏꯅ ꯃꯥꯗꯣ ꯀꯝ ꯆꯠꯃꯤꯟꯅꯧꯁꯦꯟꯅ ꯆꯠꯄꯅꯤꯅꯦ ꯑꯩꯅ ꯂꯧꯔꯒ ꯒꯥꯔꯤꯗꯣ ꯇꯧꯔꯒ ꯊꯣꯛꯄꯁꯤꯗ ꯑꯃ ꯅꯨꯄꯤꯒꯤ ꯑꯦꯝ ꯑꯥꯏ ꯇꯤ ꯍꯣꯁꯇꯦꯜ ꯂꯩꯔꯤꯕ ꯃꯃꯥꯡꯒꯤ ꯐꯦꯛꯁꯟꯐꯝꯗꯣ ꯑꯗꯨ ꯍꯦꯛ ꯊꯦꯛꯆꯟꯕꯗꯨꯗ ꯂꯤꯟ ꯑꯃ ꯊꯣꯛꯇꯨ ꯇꯧꯔꯝꯃꯕꯅꯦꯕ ꯍꯣꯏ ꯂꯤꯟꯅꯤꯅꯦꯅ ꯍꯥꯏꯕ ꯑꯩ ꯃꯥꯗ ꯂꯤꯟ ꯍꯩꯒꯗꯦ ꯍꯥꯏꯕꯅꯦꯕ ꯃꯥ ꯑꯩ ꯅꯨꯡꯉꯥꯏꯇ꯭ꯔꯦꯅ ꯑꯁ ꯍꯥꯏꯕꯤꯗ꯭ꯔꯦ ꯑꯗꯣ ꯂꯤꯟꯗ ꯃꯅꯤꯡ ꯍꯟꯖꯤꯟꯈꯤꯕ ꯍꯥꯏꯇꯥꯔꯦ ꯀꯔꯤꯅꯣ ꯁꯣꯕ ꯂꯤꯟꯁꯦ ꯍꯟꯖꯤꯜꯂꯤꯁꯤ ꯀꯩꯒꯤꯅꯣ ꯈꯜꯂꯦ ꯇꯨꯡꯗ ꯄꯩꯁꯥ ꯃꯆꯥ ꯑꯃ ꯐꯝꯕ ꯍꯥꯏꯇꯥꯔꯦ ꯕꯦꯔꯥꯅꯤꯀꯣ ꯂꯤꯟꯅꯕꯧ ꯀꯤꯕ ꯉꯥꯡꯗꯦ ꯑꯗꯨꯅ ꯑꯩ ꯑꯗꯨꯏ ꯉꯥꯡꯗ ꯄꯦꯔꯥꯃꯨꯛ ꯑꯩ ꯃꯥꯏ ꯃꯃꯥꯡ ꯃꯥꯒ ꯌꯦꯟꯅꯅꯕ ꯌꯥꯝ ꯇꯜꯂꯦꯕ ꯑꯩꯩꯅ
ꯂꯤꯟ ꯑꯃ ꯀꯤꯑꯕ ꯂꯤꯟꯗꯣ ꯍꯦꯛ ꯊꯣꯛꯀꯦ ꯇꯧꯔꯝꯕꯗꯒꯤꯩ ꯆꯪꯈꯤꯕꯗꯣ
ꯍꯣꯏ ꯌꯦꯗꯕ ꯀꯣ ꯀꯗꯥꯏ ꯌꯥꯝ ꯀꯟꯅ ꯀꯩꯅꯣ ꯇꯧꯔꯨꯅꯣ ꯄꯨꯜꯂꯨꯅꯣ ꯃꯗꯨ ꯒꯦꯔꯥ ꯀꯥꯕꯅꯦ
ꯎꯝ ꯄꯨꯟꯗꯦꯗ ꯑ ꯀꯩꯅꯣꯝꯒ ꯏꯃꯥꯟꯅꯕ ꯑꯃ ꯕꯤꯁꯅꯨꯄꯨꯔꯗꯩ ꯃꯉꯥꯜꯂ ꯑꯃ ꯂꯩꯌꯦ ꯃꯥꯒꯗꯤ ꯄꯨ ꯄꯨꯜꯂꯦ ꯃꯣꯏꯅꯤ ꯄꯨꯔꯥ ꯀꯩ ꯍꯥꯏꯅꯤ ꯑꯣꯏꯅꯗꯅ ꯈꯣꯠꯅꯗꯅ ꯌꯥꯝ ꯇꯧꯋꯦ ꯑꯗꯨꯝ
ꯑꯣ ꯑꯣ ꯈꯪ ꯈꯦ ꯃꯥ ꯍꯥꯏꯔꯝꯃꯦ ꯃꯥ ꯍꯥꯏꯔꯝꯃꯦ ꯃꯌꯥꯝꯕ ꯒ꯭ꯌꯥꯟ ꯃꯌꯥꯝꯕ ꯑꯃ ꯂꯩ ꯒ꯭ꯌꯥꯟꯗꯨ ꯇꯥꯔꯒ ꯃꯥꯅ ꯇꯧ ꯈꯨꯗꯤꯡꯒꯤ ꯑꯗꯨꯝ ꯌꯥꯠꯁꯤꯜꯂꯛꯄꯩ ꯁꯥꯎꯅꯤꯡꯕ ꯑꯃ ꯂꯩ ꯈꯣꯠꯂꯦ ꯍꯥꯏꯏ ꯃꯥꯅ ꯉꯥꯎꯁꯟꯅꯔꯨꯒ ꯑꯗꯨ ꯑꯗꯨꯝ ꯈꯔ ꯆꯩꯕ ꯃꯥꯜꯂꯦ ꯃꯌꯥꯝꯕꯗꯨꯅ ꯑꯗꯨꯒꯤ ꯃꯥꯥꯅ ꯈꯔ ꯃꯧ ꯃꯧꯕꯨꯛꯄꯥꯗꯤ ꯐꯩ ꯑꯗꯨ ꯑꯗꯨꯝ ꯑꯩꯅ ꯀꯩꯅꯣ ꯇꯧ ꯈꯨꯗꯤꯡ ꯑꯗꯨꯝ ꯆꯩ ꯑꯗꯨꯒꯤ ꯁꯥꯎꯅꯤꯡꯉ ꯃꯗꯣ ꯀꯥꯏꯅ ꯌꯥꯝ ꯇꯧꯔꯝꯕꯅꯦꯅ ꯑꯩꯅ ꯆꯩꯈꯤꯕꯅꯦ ꯑꯃꯨꯛ ꯀꯩꯅꯣ ꯅꯪ ꯅꯪꯅ ꯉꯥꯎꯁꯤꯟꯅꯕꯩ ꯆꯩꯔꯛꯄꯗꯨꯕꯨ ꯑꯗꯨꯗ ꯊꯤꯡꯉꯦꯅ ꯁꯥꯎꯋꯏꯗꯨꯕꯨ ꯀꯩꯒꯤꯅꯣ ꯆꯩꯒꯤꯝ ꯑꯗꯨꯁꯨ ꯑꯩꯉꯣꯟꯗ ꯑꯄꯨꯛ ꯁꯥꯎꯅꯤꯡꯕ꯭ꯔ ꯈꯪꯗꯦ ꯌꯦꯠꯂꯝꯕꯅꯤ ꯑꯩꯉꯣꯟꯗ ꯃꯨꯛ
ꯅꯪ ꯅꯪ ꯁꯝ ꯊꯥꯅꯤ ꯍꯥꯏꯗꯨ ꯀꯃꯥꯏꯅ ꯇꯧꯈ꯭ꯔꯒꯦ ꯀꯝꯀꯥꯟ ꯊꯥꯗꯣꯏꯅꯣ
ꯁꯝꯗꯣ ꯀꯩꯅꯣ ꯇꯧꯕꯅꯦ ꯄ꯭ꯔꯚꯤꯟ ꯄ꯭ꯔꯚꯤꯟ ꯊꯥꯒ꯭ꯔꯕꯣ
ꯑꯁ ꯃꯥ ꯊꯥꯒ꯭ꯔꯦ ꯃꯥ ꯉꯁꯤ ꯑꯩ ꯂꯧ ꯆꯠꯂꯨꯏꯅꯦ ꯑꯁ ꯈꯪꯗꯦ ꯃꯥ ꯄꯨꯟꯁꯤꯒꯤ ꯑꯣꯏꯅ ꯊꯥ ꯔꯣꯣꯒ ꯍꯥꯏꯌꯦꯕꯣ ꯀꯃꯥꯏꯅ ꯇꯧꯅꯣ ꯈꯪꯗꯦ ꯌꯥꯝ ꯊꯤ ꯋꯥꯔꯕ ꯈꯪꯗꯦ
ꯊꯥ ꯂꯣꯢꯊꯣꯛꯈ꯭ꯔꯕꯗꯣ ꯄꯨꯟꯁꯤꯒꯤ ꯊꯥꯔꯣꯏ ꯌꯦ
ꯎꯝ ꯊꯥ ꯂꯣꯏꯊꯣꯛꯈ꯭ꯔ ꯗꯨꯕꯨ ꯄꯨꯟꯁꯤ ꯊꯥꯔꯔꯣꯏꯌꯦ
ꯑꯣ ꯑꯩꯩꯁꯨ ꯃꯥ ꯀꯩꯅꯣ ꯇꯧꯔꯒ ꯃꯥꯗꯣ ꯑꯩꯈꯣꯏ ꯏꯕꯥꯏ ꯑꯃ ꯊꯥꯕꯅꯦꯕ ꯅꯥꯍꯃꯣꯛ ꯃꯥꯗꯣ ꯂꯥꯛ ꯑꯃꯒ ꯃꯈꯥꯏ ꯀꯌꯥꯅꯣ ꯑꯃꯨꯛ ꯆꯪꯕꯅꯦ ꯁꯤꯂꯣꯡꯗ ꯊꯥꯔꯨꯕꯅꯦꯕ ꯑꯗꯨꯗ ꯀꯩꯅꯣ ꯇꯧꯕ ꯍꯥꯏ ꯇꯔꯦ ꯃꯥꯗꯨ ꯗꯣꯛ ꯗꯣꯛꯇꯔꯕꯨꯗꯤ ꯑꯣꯏꯌꯦꯕ ꯗꯣꯛꯇꯔ ꯑꯣꯏꯕꯒꯤ ꯃꯥꯗꯣ ꯖꯣꯇꯣꯟꯗꯣ ꯐꯖꯅ ꯇꯧꯈꯤꯗꯕ ꯑꯗꯨꯒꯤ ꯈꯔ ꯍꯥꯟꯅꯩ ꯐꯤꯕꯝꯗꯤ ꯈꯤꯇꯪ ꯌꯧꯗ꯭ꯔꯒꯁꯨ ꯑꯗꯨꯝ ꯀꯦꯜꯂꯦꯕ ꯑꯗꯨꯅ ꯑꯩꯅ ꯀꯤꯕ ꯑꯗꯒꯤ ꯍꯥꯏꯗꯤ ꯑꯇꯣꯞꯄ ꯃꯌꯥꯝꯁꯨ ꯀꯦꯟꯗꯕ ꯀꯦꯜꯂꯒ ꯍꯧꯒꯠꯄ ꯂꯩ ꯄꯣꯂꯦꯟ ꯍꯥꯏꯕ ꯑꯗꯨ ꯃꯥꯒꯤꯗꯤ ꯍꯧꯒꯠꯂꯛꯈꯤꯗ꯭ꯔꯦꯕ ꯑꯗꯨꯝ ꯑꯗꯨꯃꯥꯏꯅ ꯇꯧꯕꯗꯩꯗꯣ ꯍꯧꯖꯤꯛ ꯍꯣꯏ ꯍꯣꯏ ꯍꯧꯖꯤꯛꯀꯤ ꯀꯩꯅꯣꯗꯣ ꯄ꯭ꯔꯕꯤꯟ ꯍꯣꯏ ꯊꯥꯕꯗꯣ ꯆꯦꯇꯟꯁꯨ ꯊꯥꯏꯗꯅ ꯆꯦꯇꯟ ꯗꯥꯢꯔꯤꯗꯣ ꯃꯥꯁꯨ ꯊꯥꯕꯅꯦ ꯃꯥꯁꯨ ꯍꯧꯏ ꯈꯣꯠꯂꯤ ꯍꯥꯢꯕꯗꯨꯗ ꯑꯩꯁꯨ ꯈꯟꯖꯥꯟꯅꯔꯕ ꯑꯗꯨꯢ ꯄ꯭ꯔꯥꯏꯕꯤꯟꯗꯣ ꯑꯝ ꯌꯦꯡ ꯑꯩ ꯗꯤꯁꯦꯝꯕꯔꯗ ꯊꯥꯕꯩꯗꯤ ꯍꯥꯏꯒ꯭ꯔꯕꯅꯦꯕ ꯌꯨꯝꯗ ꯑꯗꯨꯃꯥꯢ ꯇꯧꯔ ꯌꯦꯡꯉꯒꯦꯅ
ꯎꯝ ꯆꯦꯇꯟ ꯗꯥꯏꯔꯤꯗꯤ ꯐꯖꯅꯗꯤ ꯍꯧꯗꯤ ꯍꯧꯕꯅꯤ
ꯍꯣꯏ ꯃꯥ ꯍꯧꯈ꯭ꯔꯦ ꯄ꯭ꯔꯕꯤꯡꯒꯤꯗꯣ ꯑꯃꯨꯛ ꯌꯦꯡꯒꯦꯅ ꯑꯩꯅ ꯇꯧ ꯉꯥꯏꯕꯅꯤꯗ
ꯎꯝ ꯅꯪ ꯋꯥꯗꯤ ꯋꯥꯏ ꯍꯥꯏ ꯅꯪ ꯅꯪ ꯉꯝꯒꯗ꯭ꯔꯣ
ꯀꯩ ꯀꯩ ꯇꯧꯏ ꯍꯥꯏꯒꯦꯅꯦ
ꯑꯁ ꯄꯨꯡ ꯉꯥꯢꯈꯣ ꯄꯨꯡ ꯇꯔꯥ
ꯄꯨꯡ ꯇꯔꯥꯗꯒꯤ ꯊꯥꯕ ꯍꯧꯕ ꯑꯗꯣ ꯍꯧꯖꯤꯛ ꯄꯨꯡ ꯃꯥꯄꯟ ꯍꯧꯖꯤꯛ ꯄꯨꯡ ꯀꯌꯥ ꯇꯥꯔꯦ
ꯑꯁ ꯐꯖꯔꯦ ꯑꯗꯨꯝ ꯄꯨꯔꯥ ꯉꯁꯤ ꯅꯣꯡꯃꯒꯤ ꯇꯪꯈꯥꯏ ꯑꯃ ꯆꯠ ꯂꯧꯔꯃꯤꯅꯦ
ꯎꯝ ꯅꯣꯡꯃ ꯑꯃ ꯆꯪꯕ ꯗꯨꯅꯤ ꯑꯗꯣ ꯅꯪ ꯉꯝꯒꯗ꯭ꯔꯣ ꯅꯪꯗꯤ ꯇꯨꯝ ꯂꯩꯒꯤꯗꯧ ꯃꯥꯜꯂꯤꯅꯦ ꯅꯪꯗꯤ ꯁꯝ ꯊꯥꯔꯒ ꯑꯗꯨꯝ
ꯑꯦ ꯇꯨꯝꯃꯣꯏꯗꯤ ꯇꯨꯝ ꯇꯥꯃꯤ ꯀꯩꯅꯣ ꯑꯗꯨꯨꯝ ꯍꯤꯄ ꯇꯨꯝꯕ ꯌꯥꯕꯣꯏꯗꯤ ꯇꯨꯝꯒꯅꯤ
ꯀꯣꯛꯇ ꯀꯣꯛꯇ ꯄꯤ ꯄꯤꯕꯤ ꯍꯜꯂꯛꯇꯣꯏꯅꯤꯅ ꯇꯨꯝꯕ ꯌꯥꯒꯗ꯭ꯔꯣ
ꯆꯨꯝꯃꯤꯅꯦ ꯑꯗꯨ ꯑꯗꯨ ꯌꯥꯝ ꯅꯥꯥ ꯃꯥꯜꯂꯦ ꯀꯣꯛꯇ ꯊꯤꯟꯕꯗꯣ
ꯎꯝ ꯊꯤꯟꯗꯣꯏꯅꯤ ꯀꯩꯅꯣ ꯃꯍꯨꯠ ꯃꯍꯨꯠ ꯃꯍꯨꯠ ꯃꯌꯥꯝ ꯑꯃ
ꯑꯗꯨꯗꯤ ꯇꯨꯡꯗꯩꯁꯨ ꯑꯃꯨꯛ ꯁꯝ ꯑꯃꯨꯛ ꯐꯣꯏꯗꯣꯏꯅꯤ ꯑꯁ ꯅꯥꯅꯤꯕꯣ ꯑꯩ ꯀꯤꯕꯨ ꯀꯤꯔꯦꯗꯨ
ꯎꯝ ꯅꯞꯄꯤꯗꯣ ꯑꯣꯏꯅ ꯇꯧꯔꯁꯤ ꯅꯄꯤꯗꯣ ꯂꯤꯁꯤꯡ ꯑꯅꯤ ꯑꯅꯤ ꯏꯁꯇꯥꯔ ꯏꯁꯇꯥꯔ ꯍꯥꯏꯗꯤ ꯅꯞꯄꯤꯗꯨꯗꯤ ꯍꯟꯗꯛ ꯍꯟꯗꯛ ꯊꯥꯒꯤꯅ ꯏꯁꯇꯥꯜ ꯑꯃ ꯃꯊꯪ ꯊꯥꯒꯤꯅ ꯒꯨꯖꯣꯝ ꯄꯤꯌꯣꯔꯒꯤꯗ ꯇꯧꯔꯁꯦ ꯃꯊꯪ ꯏꯁꯇꯥꯏꯜ ꯏꯁꯇꯥꯏꯜ
ꯈꯜꯂꯤ ꯑꯃꯨꯛ ꯑꯗꯨ ꯌꯥꯝ ꯍꯒꯆꯩ ꯍꯥꯏꯕꯅꯤꯅꯦ
ꯍꯒꯖꯕꯗꯣ ꯃꯣꯏ ꯀꯩꯅꯣ ꯌꯥꯗꯦ ꯍꯥꯏꯕ꯭ꯔꯣ ꯆꯥꯝꯕ ꯈꯣꯠꯄ ꯁꯝꯄꯨ ꯇꯧꯔꯒ ꯅꯩꯊꯣꯛꯑꯒ ꯑꯃꯨꯛ ꯎꯨꯞꯁꯟꯕ ꯌꯥꯗꯦ ꯍꯥꯏꯕ꯭ꯔꯣ
ꯑꯩꯅ ꯅꯍꯥꯃꯨꯛ ꯍꯪꯉꯝꯃꯕꯅꯤꯅꯦ ꯑꯩꯁꯨ ꯈꯔ ꯑꯍꯣꯡꯕ ꯊꯤꯔꯛꯄꯗ ꯑꯥ ꯅꯞꯈ꯭ꯔꯅꯤꯗꯅ ꯑꯗꯨꯒꯤ ꯒ꯭ꯂꯨꯗꯣ ꯊꯥ ꯑꯝꯒꯤ ꯃꯌꯥ ꯆꯠꯂꯦ ꯍꯥꯏꯕꯅꯦꯕ ꯑꯗꯨꯅ ꯂꯧꯊꯣꯛꯇꯣꯏ ꯕꯤ ꯂꯩꯕꯩ ꯃꯑꯣꯡꯅꯦꯕ ꯑꯗꯨꯝ ꯑꯗꯣ ꯃꯊꯥ ꯍꯥꯏꯗꯤ ꯀꯩꯀꯥ ꯁꯝ ꯀꯩꯀꯥ ꯇꯨꯝꯃꯨꯕꯗꯤ ꯌꯥꯕ ꯌꯥꯕ ꯃꯥꯜꯂꯦꯕ ꯑꯗꯨꯒ ꯎꯝ ꯀꯩꯅꯣꯗꯣ ꯑꯗꯣ ꯊꯥ ꯑꯃꯒꯤ ꯃꯌꯥ ꯆꯠꯂꯦꯅ ꯍꯥꯏꯕꯅꯦꯕ ꯑꯗꯨ ꯂꯣꯏꯔꯒ ꯑꯃꯨꯛꯃꯨꯛ ꯒꯝꯗꯣ ꯇꯧ ꯅꯞꯄꯩ ꯃꯑꯣꯡ ꯃꯥꯜꯂꯦꯕ ꯃꯣꯏ ꯍꯥꯏꯔꯤꯗꯣ ꯑꯗꯣ ꯑꯩꯅ ꯍꯥꯒꯠꯆꯗꯧ ꯌꯥꯝ ꯃꯥꯟꯕ ꯍꯥꯔꯦꯟ ꯁꯨꯝ ꯅꯥꯞꯄꯁꯤ ꯑꯗꯨꯨꯝ ꯃꯁꯜꯂꯛꯀꯗꯣꯏꯅꯦ
ꯑꯦ ꯅꯪ ꯐꯖꯅ ꯀꯩꯅꯣ ꯇꯧ ꯇꯥꯔꯦ ꯅꯞꯄ ꯃꯇꯨꯡꯗ ꯆꯥꯝ ꯀꯣꯛ ꯅꯩꯊꯣꯛꯄ ꯈꯣꯠꯄ ꯈꯔ ꯇꯨꯝꯕ ꯈꯣꯠꯄ ꯇꯧ ꯇꯥꯔꯦꯅ ꯑꯗꯨꯝ ꯀꯩꯅꯣ ꯇꯧꯗꯕꯤ ꯂꯩꯔꯗꯤ ꯑꯗꯨꯝ ꯍꯥꯒꯠꯆꯔꯛ ꯇꯥꯕ
ꯎꯝ ꯑꯦ ꯍꯌꯦꯡ ꯐꯨꯅꯥꯟ ꯃꯔꯤꯡ ꯆꯠꯁꯦ ꯍꯥꯏꯗꯣ ꯀꯃꯥꯏꯟ ꯇꯧꯕ
ꯄ ꯂꯨꯄꯥ ꯆꯥꯝ ꯆꯥꯝꯃꯨꯛ ꯄꯥꯏꯔ ꯆꯠꯄꯗꯗꯤ ꯑꯗꯨꯝ ꯌꯥꯅꯤ ꯑꯗꯣ ꯄꯩꯁꯥꯖꯤ ꯂꯩꯇꯦꯟ ꯇꯧꯔꯤ
ꯑꯦ ꯆꯥꯝꯃꯨꯛ ꯂꯩꯇ꯭ꯔꯕ ꯍꯥꯏꯖꯦ
ꯏꯁ ꯈꯪꯗꯦꯅꯦ ꯇꯧꯔꯤ ꯄꯨꯟꯁꯤꯖꯤ
ꯀꯤꯍꯣꯝ ꯆꯥꯎꯖꯦꯅ ꯆꯥꯎꯖꯦ ꯍꯥꯏꯕꯗꯣ ꯑꯁ ꯑꯃꯨꯛꯇꯗꯤ ꯆꯥꯏ ꯌꯥꯏꯍꯦ ꯆꯜꯂꯒ
ꯆꯥꯅꯤꯡꯉꯦ ꯑꯩꯖꯨ ꯅꯨꯡꯗꯥꯡ ꯋꯥꯏꯔꯝ ꯈꯔ ꯅꯨꯡꯁꯥ ꯈꯤꯇꯪ ꯅꯦꯝꯊꯔꯛꯄ ꯇꯥꯏꯃꯤꯡꯗꯨꯗ ꯊꯧꯔꯒ ꯀꯤꯍꯣꯝ ꯆꯥꯔꯨꯕ ꯌꯥꯏ
ꯑꯗꯣ ꯄꯩꯁꯥꯗꯣ ꯄꯨꯕꯅꯤ ꯈꯪꯗꯦ ꯇꯧꯔ ꯆꯥꯔꯨꯔꯖꯤꯔꯣ
ꯌꯦꯡꯉꯖꯤꯁꯦ ꯍꯌꯦꯡ ꯀꯅꯥ ꯀꯅꯥ ꯆꯠꯁꯦ ꯍꯥꯏꯅꯣꯅꯦ
ꯍꯌꯦꯡ ꯑꯩꯅ ꯄꯥꯎ ꯐꯥꯎꯅꯕꯗ ꯗꯨꯁꯥꯖꯤꯠ ꯗꯨꯁꯥꯖꯤꯠꯁꯨ ꯄꯥꯎ ꯐꯥꯎꯅꯕꯅꯦ ꯑꯗꯨꯒ ꯕꯦꯁꯤꯖꯨ ꯑꯗꯨꯒ ꯑꯩꯈꯣꯏ ꯑꯅꯤ ꯂꯩꯔꯦ ꯅꯪ ꯂꯩꯔꯦ ꯑꯗꯨꯗꯩ ꯀꯩꯅꯣ ꯇꯧꯔꯒ ꯑꯇꯣꯞꯄ ꯀꯅꯥ ꯍꯥꯞꯄꯛꯈꯤꯗꯧ ꯂꯩꯒꯦ ꯅꯪꯉꯣꯟꯗꯒꯤ
ꯎꯝ ꯖꯣꯒꯤꯖꯨ ꯆꯥꯅꯤꯡꯉꯦꯗꯤ ꯍꯥꯏꯕꯅꯤ ꯑꯗꯣ ꯈꯪꯗꯦꯅꯦ ꯒ
ꯖꯣꯒꯤ ꯖꯣꯒꯤ ꯍꯥꯏꯖꯦ ꯑꯃ ꯅꯣꯏ ꯑꯦꯝ ꯌꯨꯒꯤ ꯀꯩꯅꯣꯗ ꯂꯩꯕ ꯍꯣꯁꯇꯦꯜ ꯅꯝꯕꯔ ꯋꯥꯟꯗ ꯂꯩꯕ ꯅꯥꯐꯟꯕ ꯏꯔꯥꯕꯣꯠ ꯃꯥꯟꯕ ꯑꯉꯥꯡꯗꯣ ꯅꯠꯇ꯭ꯔꯣ
ꯑꯥ ꯃꯥꯅꯥ ꯈꯔ ꯐꯟꯕꯗꯣ
ꯑꯣ ꯃꯅꯥ ꯐꯟ ꯏꯔꯥꯕꯣꯠ ꯃꯥꯝꯕꯅꯦ ꯑꯗꯣ ꯑ ꯃꯥ ꯃꯥꯖꯨ
ꯑꯝ
ꯃꯥ ꯄꯨꯊꯣꯟꯍꯟꯖꯤ ꯀꯩꯅꯣ ꯄꯩꯁꯥ ꯑꯗꯨꯗꯤ
ꯄꯩꯁꯥ ꯂꯩꯇꯦ ꯍꯥꯏꯕꯅꯤ ꯉꯁꯥꯏ ꯒꯥꯔꯤ
ꯒꯥꯔꯤ ꯁꯦꯝꯕꯩ ꯂꯨꯄꯥ ꯆꯅꯤ ꯆꯍꯨꯝꯗꯪ ꯊꯥꯔꯣꯏ ꯄꯩꯁꯥ ꯂꯩꯇꯦ ꯍꯥꯏ ꯃꯉꯣꯟꯗꯩ ꯄꯨꯒꯦ ꯇꯧꯔꯒ
ꯀꯦꯠ ꯒꯥꯔꯤ ꯅꯪ ꯅꯪ ꯀ꯭ꯔꯦꯇꯥꯥꯗꯣ ꯌꯥꯗ꯭ꯔꯕ ꯍꯥꯏꯖꯦ
ꯑꯩ ꯀ꯭ꯔꯦꯇꯥꯗꯣ ꯉꯁꯥꯏ ꯀ꯭ꯂꯁ ꯃꯔꯤ ꯌꯥꯗꯗꯅ ꯁꯦꯝꯃꯣ ꯑꯃꯨꯛ ꯂꯨꯄꯥ ꯆꯥꯇꯔꯨꯛ ꯆꯪꯒ꯭ꯔꯦ ꯄꯩꯁꯥ ꯂꯩ ꯄꯩꯁꯥ ꯈꯔ ꯄꯨꯒꯦꯅ ꯃꯉꯣꯟꯗꯩ ꯍꯥꯏꯔꯨꯕꯅꯤ ꯑꯗꯨ ꯄꯩꯁꯥ ꯂꯩꯇꯦꯅ ꯍꯥꯏ
ꯑꯍꯟ ꯑꯍꯟꯕ ꯅꯠꯇ꯭ꯔꯣ ꯅꯪꯒꯤꯗꯣ
ꯑꯩꯗꯨꯔꯣ ꯀꯥꯏꯗꯩ ꯑꯍꯟꯕꯅꯣ ꯁꯦꯀꯦꯟ ꯍꯦꯟꯅꯤꯗ ꯃꯤ ꯊꯧꯅꯕ ꯂꯣꯏꯔ ꯂꯧꯕꯅꯤꯗ
ꯑꯣ ꯑꯁ ꯑꯩꯖꯨ ꯒꯥꯔꯤ ꯑꯃ ꯂꯧꯅꯤꯡꯕꯅꯦ ꯑꯗꯨ ꯌꯦꯠꯅ ꯂꯩꯔꯤꯅꯦ ꯑꯩꯈꯣꯏ ꯑꯩꯈꯣꯏ ꯃꯌꯥꯝꯗ ꯌꯨꯝꯒꯤ ꯃꯌꯥꯝ ꯌꯦꯠꯅ ꯂꯩꯔꯦ ꯒꯥꯔꯤꯒꯤ ꯃꯣꯗꯦꯜꯗꯣ ꯑꯗꯨꯒꯤ ꯑꯗꯨ ꯇꯧ
ꯑꯦꯠ ꯍꯟꯗ꯭ꯔꯦꯗꯠ ꯀꯩꯅꯣꯝ ꯂꯧꯔꯖꯤ ꯀꯩꯅꯣ ꯅꯪ
ꯈꯜꯂꯤꯅꯦ ꯑꯃ ꯊꯥꯏꯅꯒꯤ ꯑꯦꯠ ꯍꯟꯗ꯭ꯔꯦꯗꯠꯇꯣ ꯄꯣꯠ ꯆꯥꯏ ꯑꯗꯨ ꯁꯦꯝꯖꯤꯜꯂꯒ ꯑꯃꯨꯃꯨꯛ ꯀꯥꯝꯖꯜꯂ ꯊꯧꯕ ꯄꯣꯁ ꯇꯥꯅꯤ ꯑꯗꯩ ꯑꯩꯅ ꯑꯃꯨꯛ ꯑꯗꯨꯗꯤ ꯑꯃꯨꯛ ꯐꯥꯗꯧ ꯌꯥꯝ ꯃꯥꯟꯕ ꯄꯨꯂꯤꯁꯅ
ꯑꯃꯨꯛ ꯑꯗꯨꯝ ꯑꯆꯠ ꯈꯨꯗꯤꯡꯒꯤ ꯐꯥꯗ ꯃꯥꯜꯂꯛꯄ ꯑꯗꯨꯏ ꯑꯩ ꯇꯟꯗꯅ ꯑꯩꯗꯣ ꯄꯥ ꯈꯟꯖꯥꯅ ꯂꯩꯕꯅꯦ ꯑꯗꯨꯒꯤ ꯀꯩꯅꯣꯗꯨꯕꯨꯗꯤ ꯑꯩꯈꯣꯏꯕꯥꯅꯕꯨꯗꯤ ꯃꯥ ꯀꯩꯅꯣ ꯍꯥꯏꯌꯦ ꯀꯔꯤꯕ ꯑꯧꯔꯥ ꯍꯥꯏꯕ꯭ꯔꯥ ꯀꯩꯅꯣ ꯑꯃ ꯂꯩꯗꯥꯏꯅꯦ ꯚꯔꯅꯥ ꯚꯔꯅꯥꯏ ꯇꯥꯏꯌꯦꯞ ꯇꯧꯔꯒ ꯚꯔꯅꯥ ꯃꯥꯟꯗꯕꯤ ꯚꯔꯅꯥꯏꯒꯤ ꯃꯑꯣꯡ ꯇꯧꯕꯤꯗꯣ ꯄꯦꯜꯂꯒ ꯑꯗꯨ ꯂꯩꯒꯦꯅ ꯑꯗꯨꯗꯤ ꯌꯥꯝ ꯊꯤꯕ ꯍꯥꯏꯇꯥꯔꯦ ꯑꯗꯨꯗꯤ ꯂꯥꯛ ꯅꯤꯄꯥꯟ ꯃꯥꯄꯜ ꯁ꯭ꯋꯥꯏꯗ ꯐꯪꯉꯦꯕ ꯑꯗꯣ ꯄꯥꯝꯗꯕ ꯑꯗ ꯑꯩꯈꯣꯏꯗꯥꯅ ꯑꯃꯨꯛ ꯀꯤꯌꯥꯏ ꯑꯌꯦ ꯀꯤꯌꯥꯗꯨꯗꯤ ꯃꯑꯣꯡ ꯇꯥꯕꯒꯤ ꯋꯥꯅꯦ ꯃꯁꯥ ꯕꯣꯗꯤꯗꯤ ꯌꯥꯗꯦꯗꯅ
ꯎꯝ ꯕꯣꯗꯤ ꯀꯌꯥ ꯁꯦꯇꯣꯁꯦ ꯕꯣꯗꯤ ꯌꯥꯗꯦ ꯍꯣꯝ ꯍꯣꯝ ꯂꯥꯎꯋꯤꯗ
ꯑꯥ ꯑꯩꯈꯣꯏ ꯗꯥ ꯌꯥꯏꯃꯅ‌ ꯑꯃꯨꯛ ꯀꯩꯅꯣ ꯍꯥꯏꯕꯅꯦꯕ ꯑꯦꯛꯁꯣꯕꯤ ꯑꯦꯛꯁꯨ ꯕꯤ ꯑꯩꯠ ꯍꯟꯗ꯭ꯔꯦꯠ ꯑꯩꯠ ꯍꯟꯗ꯭ꯔꯦꯠꯇꯣ ꯑꯦꯛꯁꯨ ꯕꯤ ꯊ꯭ꯔꯤ ꯍꯟꯗ꯭ꯔꯦꯗ ꯐꯥꯏꯚ ꯍꯟꯗ꯭ꯔꯦꯠ ꯑꯃ ꯂꯩꯗꯅ ꯑꯗꯨꯗꯣ ꯊ꯭ꯔꯤ ꯍꯟꯗ꯭ꯔꯦꯠꯂ ꯑꯥ ꯑꯗꯨ ꯂꯧꯁꯦꯅ ꯍꯥꯏꯕ ꯑꯗꯣ ꯑꯗꯨꯕꯨꯗꯤ ꯑꯃꯨ ꯑꯩꯅ ꯑꯗꯨ ꯑꯃ ꯑꯩ ꯅꯪꯗꯤ ꯀꯩ ꯄꯥꯝꯃꯤ ꯑꯩꯉꯣꯟꯗ ꯑꯩꯅ ꯍꯦꯔꯤꯌꯥꯔ ꯍꯥꯏꯕꯗꯒꯤ ꯇꯣꯛꯈ꯭ꯔꯦ ꯑꯗꯣ ꯑꯦꯛ ꯁꯨꯕꯤꯗꯤ ꯂꯧꯗꯧꯕ ꯃꯥꯜꯂꯦ ꯑꯗꯣ ꯍꯧꯖꯤꯛꯁꯦ ꯑꯃꯨꯛ ꯌꯨꯝ ꯑꯩꯈꯣꯏ ꯃꯅꯤꯡ ꯀꯤꯠꯆꯟꯗꯣ ꯑꯗꯨꯗꯣ ꯍꯥꯟꯅ ꯌꯥꯝ ꯄꯤꯛꯏꯗꯅ ꯑꯩꯈꯣꯏ ꯆꯠꯂꯨꯔꯦꯗꯅ ꯑꯩꯈꯣꯏꯗ ꯑꯗꯨ ꯄꯤꯛꯄꯗꯣ ꯀꯤꯠꯆꯟꯗꯣ ꯌꯥꯗ꯭ꯔꯕ ꯑꯗꯨꯒꯤ ꯆꯤꯟꯃꯟ ꯂꯥꯛꯃꯟꯒ꯭ꯔꯦ ꯑꯩꯈꯣꯏ ꯃꯥꯒꯤ ꯁꯧ ꯂꯥꯡꯕ ꯑꯃ ꯀꯨꯏꯔꯕꯅꯦ ꯑꯗꯨꯒꯤ ꯍꯟꯗꯛꯇꯣ ꯁꯦꯝꯃꯦꯅ ꯍꯥꯏꯕꯅꯦꯕ ꯥꯆꯥ ꯁꯨꯡ ꯊꯥꯔꯒ ꯀꯩꯅꯗ ꯆꯥꯛꯈꯨꯝꯗ ꯆꯥꯎ ꯊꯣꯑꯅ ꯑꯗꯨꯒꯤ ꯄꯩꯁꯥ ꯆꯪꯒ꯭ꯔꯦꯅ ꯑꯃꯨꯛ ꯇꯣꯛꯑꯦ ꯒꯥꯔꯤꯒ ꯑꯃꯨꯛ ꯂꯩꯗ꯭ꯔꯤ ꯒ꯭ꯌꯥꯟ ꯇꯥꯗꯦ ꯑꯩ ꯒꯔ ꯉꯪꯉꯨꯗꯧꯗꯨꯖꯨ ꯑꯃꯨꯛ ꯌꯥꯔꯣꯏꯗꯕ ꯑꯃꯕꯨꯛ ꯂꯣꯏꯗꯔꯤꯅ ꯁꯥꯎꯒꯗꯕ ꯃꯥꯟꯂꯦ ꯑꯩ ꯇꯜꯂꯦ ꯑꯗꯨꯒꯤ ꯒꯥꯔꯤ ꯑꯆꯧꯕꯗꯤ ꯊꯧꯗꯤ ꯊꯧꯅꯤꯡꯉꯥ ꯁꯨꯝ ꯈꯨꯂꯣꯏꯗꯕ ꯍꯩꯗꯤ ꯍꯩꯔꯒ ꯑꯥ ꯀꯩꯅꯣ ꯍꯩꯕꯅ ꯌꯥꯝ ꯍꯩꯕꯗꯤ ꯅꯠꯇꯕ ꯑꯗꯨꯝ ꯍꯩ ꯈꯔ ꯇꯝꯖꯨ ꯇꯝꯃꯨꯔꯒ ꯀꯤꯒꯤꯕꯗꯣ ꯑꯗꯨꯏ ꯍꯥꯏꯌꯨ ꯌꯥꯗꯅ ꯂꯩꯔꯦꯕ ꯒꯥꯔꯤ ꯑꯆꯧꯕꯖꯦ
ꯇꯥꯇꯥ ꯇꯥꯇꯥꯒꯤ ꯑꯣꯏꯅ ꯇꯥꯇꯥꯒꯤ ꯑꯣꯏꯅ ꯌꯦꯡꯉꯨ ꯀꯩꯅꯣ ꯇꯥꯇꯥꯒꯤꯗꯤ ꯕꯣꯗꯤꯖꯨ ꯐꯕ ꯐꯖꯨ ꯐꯕ ꯍꯌꯨꯟꯗꯥꯏ ꯔꯦꯗꯤꯑꯣ ꯄꯥꯔ꯭ꯠ ꯄꯥꯔ꯭ꯠ ꯇꯥꯡꯉꯛꯀꯅꯤ ꯇꯥꯇꯥꯒꯤ ꯑꯣꯏꯅ ꯌꯦꯡꯉꯣ ꯃꯣꯗꯦꯜ ꯐꯖꯥ ꯐꯖꯕ ꯃꯌꯥꯝ ꯂꯩꯔꯝꯃꯦ
ꯎꯝ ꯑꯁ ꯍꯥꯏꯗꯅ ꯍꯤꯟꯗꯥꯏ ꯇꯥꯡꯉꯦ ꯑꯥꯏꯇꯋ꯭ꯦꯟꯇꯤꯅꯒ ꯇꯥꯡꯉꯤꯖꯤꯗꯤ ꯃꯥꯏ ꯀꯩꯅꯣꯗꯨꯒꯗꯣ ꯑꯥ ꯀꯥꯔꯤ ꯑꯥꯏ ꯇ꯭ꯋꯦꯟꯇꯤ ꯀꯩꯅꯣꯗꯣ ꯀꯩꯅꯣ ꯆꯥꯛ ꯆꯥꯛ ꯆꯥꯕꯩꯔꯣ ꯚꯦꯜ ꯈꯤꯉꯩꯗꯣ
ꯑꯩꯈꯣꯏ ꯆꯥꯛ ꯆꯥꯕꯩ ꯕꯦꯜ ꯈꯤꯡꯕ
ꯑꯣ ꯅꯣꯏ ꯆꯥꯒꯤꯔꯣꯏꯗ꯭ꯔꯣ
ꯍꯣꯁꯇꯦꯜꯗ ꯑꯉꯥꯡ ꯈꯔ ꯂꯩꯔꯤ ꯃꯣꯏ ꯊꯥꯡꯒ ꯃꯆꯥ ꯈꯔ ꯃꯣꯔꯥꯡ ꯃꯆꯥ ꯈꯔ ꯃꯣꯏ ꯕꯦꯜ ꯆꯥꯛ ꯆꯔꯝꯗꯥꯏ ꯕꯦꯜ ꯈꯤꯡꯕꯗꯣ
ꯑꯣ ꯑꯣ ꯅꯣꯏ ꯃꯦꯁ ꯃꯦꯁ ꯄꯤꯔꯣ ꯅꯣꯏꯁꯦ
ꯃꯣꯏ ꯃꯦꯠꯁ ꯆꯥꯏ ꯑꯩꯈꯣꯏꯗꯤ ꯊꯣꯡꯉꯥ ꯆꯥꯏ ꯃꯣꯏ ꯃꯦꯠꯁ ꯃꯣꯏ ꯆꯥꯛ ꯃꯇꯝ ꯌꯧꯔꯦꯅ ꯊꯤꯟꯕꯅꯤ
ꯑꯣ ꯑꯗꯨ ꯃꯦꯠꯁꯇꯣ ꯃꯤꯗꯤ ꯍꯥꯎꯇꯦ ꯈꯣꯠꯇꯦ ꯍꯥꯏ ꯅꯣꯏꯗꯤ ꯍꯥꯎꯕ꯭ꯔꯣ
ꯀꯥꯏꯗꯩ ꯆꯥꯕ ꯌꯥꯗꯦꯗ ꯆꯦꯡ